ꯎ
ꯑꯗꯨꯅ ꯇꯥꯏ ꯇꯥꯏ
ꯍꯣ ꯌꯦꯡꯅꯔꯝꯗ꯭ꯔꯦꯍꯦ
ꯎꯝ ꯑꯩꯅ ꯇꯧꯕꯅ ꯑꯣꯛꯇꯕ
ꯀꯗ꯭ꯔ ꯀꯗ꯭ꯔ ꯀꯗ꯭ꯔꯥ ꯀꯗ꯭ꯔꯥ
ꯐꯩ ꯐꯩ ꯇꯧꯒꯗ
ꯃꯥꯅꯦ ꯂꯥꯛꯇꯦ ꯀꯗ꯭ꯔꯥ ꯀꯗ꯭ꯔꯥ ꯆꯥꯛ ꯆꯔꯕꯣ ꯃꯗꯤ ꯀꯗꯔ ꯍꯥꯏꯅꯦ ꯀꯗꯔ ꯑꯗ ꯀꯟꯇ꯭ꯔ ꯀꯟꯇ꯭ꯔ ꯍꯥꯏꯕ
ꯎꯝ ꯆꯗ꯭ꯔꯤ
ꯑꯦ ꯌꯥꯝ ꯊꯦꯡꯉꯤꯅ
ꯊꯕꯛ ꯂꯣꯏꯁꯤꯟꯗ ꯉꯥꯏꯔꯕ ꯆꯥꯛꯄꯨꯗꯤ ꯂꯣꯏꯔꯕ ꯑꯁꯣꯝꯗ ꯀꯥ ꯁꯦꯝꯖꯤꯟꯕ ꯈꯣꯠꯄ ꯇꯧꯕꯒꯤ
ꯑꯣ ꯍꯤꯟꯖꯥꯡ ꯍꯤꯟꯖꯥꯡꯗꯤ ꯀꯩ ꯍꯦꯟꯖꯥꯡ
ꯆꯥꯗ꯭ꯔꯤꯕ ꯃꯤꯅ ꯈꯪꯗꯦꯗꯅꯦ
ꯑꯁ ꯑꯁ ꯎ ꯆꯥꯛꯈꯨꯝꯗ ꯂꯩꯔꯝꯕ ꯀꯥꯏꯅ
ꯍꯥ
ꯆꯥꯛꯈꯨꯝꯗ ꯂꯩꯔꯝꯕꯒꯥꯏ ꯌꯦꯟꯖꯥꯡꯗꯤ ꯀꯥꯏ ꯍꯥꯏ ꯆꯥꯛꯈꯨꯝꯗ ꯂꯩꯔꯝꯕꯒꯥꯏ
ꯑꯥ ꯃꯥꯅꯦ ꯆꯥꯛꯈꯨꯝꯗ ꯂꯩꯔꯝꯕꯗ ꯑ ꯏꯆꯦꯗꯤ ꯀꯩ ꯀꯩꯒꯥꯡ ꯆꯥꯔꯒꯦ
ꯑꯣ ꯑꯩꯈꯣꯏ ꯀꯩꯅꯣ ꯆꯥꯏ ꯑꯂꯨ ꯑꯥꯂꯨ ꯃꯦꯠꯄ ꯆꯥꯏ ꯑꯂꯨ ꯃꯦꯠꯄꯒ ꯑꯂꯨꯦꯞꯒ ꯌꯦꯔꯣꯒꯐꯨꯠꯄꯒ ꯆꯥꯏꯍꯧꯋꯦ
ꯎꯝ ꯁꯤꯝꯄꯜ ꯉꯥꯛꯇꯅꯦ ꯁꯤꯝꯄꯜ ꯂꯤꯕꯤꯉꯥꯏꯗ ꯑ ꯏꯁ ꯌꯥꯔꯦ ꯑꯗꯨꯗꯤ ꯍꯥꯏꯔꯅꯨ ꯃꯣꯔꯣꯛ ꯃꯣꯔꯣꯛ ꯄꯤꯖꯔꯒ ꯑꯋꯥ ꯄ ꯑꯗꯨ꯭ꯔꯦ
ꯃꯔꯇꯗꯤ ꯁꯪꯃ ꯂꯥꯏꯒꯦ ꯍꯥꯄꯤꯕꯥꯔꯗꯤ ꯍꯥꯞꯇꯗ ꯅꯣ ꯍꯥꯏꯥꯏꯇ ꯃꯥꯅꯦ ꯃꯔꯒ ꯌꯥꯝ ꯍꯥꯞꯇ ꯍꯥꯕꯄꯗ ꯄꯩꯁꯥꯇꯤꯅꯤ ꯃꯔꯒ ꯇꯥꯎ ꯑꯋꯥꯕ ꯄꯌꯥ ꯄꯟꯁꯤ
ꯑ ꯃꯥ
ꯂꯨꯄꯥ ꯇꯔꯥꯏ ꯂꯩꯕꯁꯤꯅ ꯆꯍꯤ ꯑꯃ ꯆꯠꯍꯟꯗꯣꯔꯤꯕꯅꯦ ꯃꯆꯦꯠ ꯃꯆꯦꯠ ꯍꯥꯞꯄꯒ
ꯃꯆꯦꯠ ꯃꯆꯦꯠ ꯑꯣꯏꯔꯣꯏ ꯑꯗꯨꯗꯤ ꯑꯦꯇꯣꯝ ꯑꯃꯃꯝ ꯂꯧ ꯍꯥꯞꯇꯥꯕꯗꯗꯤ ꯆꯍꯤ ꯑꯃꯨꯛ ꯆꯠꯔꯟꯒꯦꯗꯤ
ꯂꯪꯀꯤꯔꯦꯒ
ꯑꯣ ꯏꯁ ꯑꯗꯨꯏ ꯆꯍꯤ ꯑꯃꯇ ꯅꯠꯇꯦꯕ ꯑꯗꯨ ꯍꯥꯟꯅ ꯀꯪꯍꯜꯂꯣ
ꯀꯪꯍꯜꯂꯤꯅꯦ ꯑꯁꯤ ꯂꯝꯪ ꯀꯤꯔ ꯂꯨꯞꯄꯅꯤꯗꯅ ꯐꯨꯠꯄꯗ ꯍꯥꯞꯈ꯭ꯔꯒ ꯑꯗꯨꯒ ꯄꯨꯈꯠꯂ ꯊꯝꯃꯒ ꯀꯪꯍꯜꯂꯅꯤꯗꯅ ꯍꯌꯦꯡ ꯅꯨꯡꯁꯥꯗ ꯍꯥꯏꯩꯐꯦꯠ ꯂꯥꯡꯅꯃꯛ ꯑꯁꯤꯅ ꯑꯃꯨꯛ ꯍꯞꯇꯥ ꯑꯃꯃꯨꯛ ꯁꯤꯟꯅꯕ ꯑꯗꯨꯁꯨ ꯇꯣꯏꯅ ꯇꯣꯏ ꯏꯔꯣꯟꯕꯒꯨꯝꯕ ꯆꯥꯗꯕꯅꯤꯅ ꯌꯥꯝ ꯀꯨꯏꯅ ꯆꯠꯂꯤ
ꯎꯝ
ꯂꯤꯛꯅ ꯂꯤꯛꯅ ꯇꯧꯗ ꯌꯥ ꯄꯣꯠꯇꯣꯏꯅꯦ ꯄꯩꯁꯥꯅꯤꯅꯦ
ꯎꯝ ꯍꯧꯖꯤꯛꯇꯤ ꯊꯕ ꯑꯃ ꯇꯧꯕꯁꯥꯝꯇ ꯆꯠꯂ ꯌꯥꯗ꯭ꯔꯕ
ꯃꯥꯅꯦ ꯀꯩꯝꯇ ꯐ꯭ꯔꯤ ꯂꯩꯇꯦ ꯀꯣ ꯀꯩꯝ ꯐ꯭ꯔꯤ ꯂꯩꯇꯦ ꯄꯩꯁꯥ ꯏꯁꯥ ꯅꯠꯇ꯭ꯔꯁꯨꯅꯦ ꯀꯩꯅꯣꯝ ꯅꯠꯇ꯭ꯔꯒ ꯀꯩꯅꯣꯝꯃ ꯑꯗꯨꯝ ꯇꯤꯡꯒꯗꯕꯅꯦ
ꯑꯣ ꯑꯦ ꯑꯩꯈꯣꯏ ꯉꯁꯤ
ꯈꯪꯗꯦ ꯅꯪ ꯌꯥꯅꯤꯡꯕ꯭ꯔꯗꯤ ꯈꯪꯗꯦ ꯄꯩꯁꯥ ꯅꯠꯇ꯭ꯔꯁꯨ ꯂꯣꯏ ꯇꯤꯡꯕꯅꯦ
ꯇꯤꯡꯉꯤ ꯇꯤꯡꯉꯤ ꯀꯩꯅꯣ ꯆꯤꯡꯗ ꯀꯥꯔꯦꯅ ꯈꯜꯂ ꯑ ꯍꯥꯏꯗꯤ ꯐ꯭ꯔꯤ ꯑꯣꯏꯕ ꯆꯤꯡꯗ ꯀꯥꯔꯦꯅ ꯈꯜꯂꯣ ꯆꯤꯡ ꯀꯥꯕ ꯀꯥꯟꯗ ꯁꯨꯝ ꯍꯥꯏꯗꯤ ꯁꯨꯝ ꯆꯪꯗꯧꯕ ꯜ ꯁꯨꯝ ꯂꯩꯔꯕꯅꯦ ꯆꯪꯗ ꯌꯥꯗꯕꯅꯦ
ꯍꯣꯏ ꯆꯤꯡ ꯀꯥꯕꯩ ꯅꯪ ꯏꯁꯥ ꯐꯅꯤꯡꯕꯩꯗꯃꯛꯇ ꯑꯩ ꯃꯇꯝꯗꯣ ꯃꯇꯝꯗꯣ ꯊꯤꯔꯒ ꯏꯁꯥ ꯐꯕꯀꯣ ꯑꯣꯟꯅꯩꯅꯤꯗꯅ
ꯃꯥꯅꯤ ꯃꯥꯅꯤ
ꯀꯩꯝꯇ ꯂꯦꯝꯅ ꯐꯪꯕ ꯅꯠꯇꯦꯗꯅ
ꯃꯥꯅꯤ ꯇ꯭ꯔꯥꯟꯖꯦꯛꯁꯟ ꯉꯥꯛꯇꯅꯦꯕ
ꯃꯥꯅꯦ ꯃꯥꯅꯦ ꯂꯦꯝꯅ ꯑꯝꯇ ꯂꯦꯝꯅ ꯑꯝꯇ ꯈꯟ ꯌꯥꯄꯣꯟꯇꯦ ꯀꯩꯝ ꯂꯩꯇꯦ ꯂꯦꯝꯅ ꯑꯗꯨꯅ ꯃꯣꯔꯣꯛ ꯀꯤꯕꯁꯤꯅ ꯈ꯭ꯋꯥꯏ ꯐꯕ ꯒꯪ ꯑꯃ
ꯎꯝ ꯑꯗꯨꯁꯨ ꯂꯪ ꯇꯤꯡꯉꯤꯃꯤ ꯅꯠꯇ꯭ꯔꯥ
ꯃꯥꯅꯦ ꯅꯪ ꯇꯤꯡꯅꯦ ꯑꯗꯨꯏꯒ ꯁꯤꯖꯤꯟꯅꯗ꯭ꯔꯗꯤ ꯀꯩꯅꯣ ꯍꯞꯇꯥ ꯑꯃ ꯀꯩ ꯑꯃ ꯂꯪꯁꯨ ꯇꯤꯡꯉꯤꯅꯤ ꯃꯣꯔꯣꯛꯁꯨ ꯇꯤꯡꯉꯤꯅꯤ ꯃꯩꯁꯤꯕꯨꯗꯤ ꯏꯁꯥ ꯊꯤꯗ꯭ꯔꯦꯀꯣ ꯃꯤꯅ ꯄꯤ ꯄꯔꯦ ꯏꯟꯁꯇꯤꯇ꯭ꯌꯨꯠꯅ ꯄꯤꯔꯕꯅꯤꯅ
ꯎꯝ ꯐꯩꯅꯦ
ꯅꯨꯡꯉꯥꯏꯔꯦ ꯐꯔꯦ ꯁꯤꯗꯤ ꯈꯔ
ꯃꯩꯃꯨꯛ ꯐ꯭ꯔꯤ ꯑꯣꯏꯔꯁꯨ ꯅꯨꯡꯉꯥꯏ ꯂꯩꯇ꯭ꯔꯥ
ꯃꯥꯅꯦ ꯃꯩꯁꯦ ꯐ꯭ꯔꯤ ꯑꯣꯏꯔꯝꯗꯗꯤ ꯇꯨꯝꯕꯒ ꯌꯥꯔꯣꯏꯗꯔ ꯅꯨꯡꯗꯥꯡꯒꯁꯦ ꯃꯤꯠꯀ ꯁꯣꯛꯇꯣꯔꯤꯕꯅꯤ ꯃꯩ ꯃꯨꯊꯠ ꯃꯨꯊꯠꯇꯅ ꯃꯩ ꯄꯩꯁꯥꯊꯤꯅꯤ ꯈꯟꯕꯗ
ꯃꯥ
ꯑꯧ ꯂꯦꯝꯀ ꯗꯤꯄꯥꯔꯠꯃꯦꯟ ꯆꯠꯂꯒ ꯂꯦꯝꯒ ꯂꯣꯏ ꯆꯥꯔꯖ ꯆꯥꯎꯞꯁꯤꯜꯂ ꯄꯨꯔꯛꯑꯒ ꯂꯦꯝ ꯑꯝꯇ ꯍꯤꯡꯗꯅ ꯇꯧꯗꯣꯏ ꯇꯧꯗ ꯇꯧꯗꯣꯏ ꯃꯥꯂ ꯂꯦꯝ ꯁꯤꯃꯗꯤ ꯂꯦꯝꯅ ꯐꯪꯉꯦ ꯁꯤꯃꯗꯤ ꯐꯔꯦ ꯑꯋꯥꯕ ꯃꯥꯏꯌꯣꯛꯅꯗ꯭ꯔꯦ
ꯑꯝ
ꯀꯃꯥꯏ ꯀꯃꯥꯏꯅ ꯂꯦꯜꯂꯤꯒꯦ ꯍꯧꯖꯤꯛꯀꯥꯟꯁꯤꯕꯣ
ꯃꯇꯝꯁꯤ ꯂꯦꯟꯕꯩ ꯃꯇꯝ ꯏꯐꯪ ꯐꯪꯗ꯭ꯔꯦ ꯑꯗꯨꯅ ꯅꯣꯡ ꯉꯥꯝꯕꯗꯩꯩ ꯅꯨꯃꯤꯠ ꯇꯥꯐꯧ ꯊꯕꯛ ꯂꯦꯞꯄ
ꯑꯊꯣꯛ ꯏꯀꯥꯏꯈ꯭ꯔꯦꯗ ꯍꯪꯉꯨ ꯍꯪꯉꯣꯏꯕ ꯀꯣꯏꯁꯟꯁꯤꯒ ꯇꯥꯔꯤꯕ ꯑꯟꯁꯔꯁꯤꯒ ꯍꯪꯉꯨꯏ ꯀꯣꯏꯁꯟꯖꯦ ꯑꯁ ꯑꯣꯟꯊꯣꯛꯅ ꯏꯀꯥꯏ ꯑꯁ ꯃꯩꯁꯦ ꯃꯨꯊꯠꯂꯒ ꯏꯀꯥꯏꯕꯁꯦ ꯈꯪꯗꯅꯕ ꯎꯗꯅꯕ
ꯑꯣ ꯒꯦꯝ ꯒꯦꯝ ꯈꯔ ꯁꯥꯟꯅꯔ ꯂꯦꯜꯂꯦ ꯍꯥꯏꯕ ꯑꯩꯅ ꯍꯥꯏꯗꯤ ꯒꯦꯝ ꯈꯔ ꯁꯥꯟꯅꯔꯅꯤ ꯑꯗꯨꯒ ꯑꯃꯨꯛ ꯇꯨꯝꯃꯅꯤ ꯑꯗꯨꯒ ꯍꯧꯒꯠꯂꯛꯄꯒ ꯆꯥꯔꯅꯤ ꯑꯗꯨ ꯑꯩꯅ ꯂꯤꯜꯂꯤ ꯃꯇꯝꯁꯤ ꯑꯩꯅ ꯀꯣꯏꯁꯟꯗꯣ ꯃꯨꯟꯅ ꯇꯥꯍꯧꯗꯕ
ꯍꯥ ꯍ ꯍꯥ ꯅꯩ ꯑꯁ ꯊꯕꯛ ꯆꯤꯟꯕ ꯀꯥꯏ ꯈꯪꯗ ꯀꯨꯏꯔꯦ ꯂꯦꯃꯟꯗ ꯄꯣꯊꯥꯕ ꯐꯪꯗ꯭ꯔꯣꯏ ꯅꯠꯇꯦ ꯑꯩꯈꯣꯏꯗ ꯑꯃꯨꯛ ꯄꯣꯊꯥꯃꯟꯗꯅ ꯑꯃꯨꯛ ꯋꯥꯔꯣ
ꯋꯥꯔꯦꯗ
ꯑꯧ ꯄꯣꯊꯥꯕꯩ ꯑꯃꯨꯛ ꯄꯣꯊꯥꯁꯟꯕꯤꯗꯣ ꯑꯁ ꯋꯥꯔꯦ ꯄꯣꯊꯥꯃꯟꯕꯩ ꯉꯥꯛꯇ ꯄꯣꯊꯥꯒꯦꯅ ꯐꯣꯟ ꯄꯥꯏꯔꯒ ꯄꯣꯊꯥꯃꯟꯕ ꯋꯥꯃꯟꯕꯩ ꯑꯃ ꯐꯣꯟꯒ ꯊꯝꯃ ꯄꯣꯊꯥꯕꯗꯣ ꯃꯤꯠꯀ ꯉꯥꯛꯇ
ꯑ
ꯑ ꯑꯗꯨꯅꯆꯥ ꯊꯔꯖ
ꯑ ꯌꯥꯦ
ꯑ ꯍꯥꯟꯕ
ꯍꯣꯏ ꯑꯉꯥꯡ ꯑꯣꯏꯔꯀꯅꯤ ꯌꯥꯝ ꯇꯧꯕ ꯊꯕꯛꯅꯦ ꯍꯥꯏꯗꯤ ꯂꯥꯏꯔꯤꯛ ꯄꯥꯕꯒꯤ ꯋꯥꯕ ꯅꯠꯇ꯭ꯔ ꯁꯥꯟꯅꯕ ꯋꯥꯕ ꯑꯃꯨꯛ ꯄꯣꯊꯥꯔꯅꯤ ꯑꯗ ꯄꯣꯊꯥꯕ ꯂꯣꯏꯔꯕꯅꯤꯅ ꯑꯃꯨꯛ ꯏꯅꯔꯖꯤ ꯌꯥꯎꯔꯝꯅꯤꯅ ꯑꯃꯨꯛ ꯁꯥꯟꯅꯔꯅꯤ
ꯑꯣꯧ ꯑꯩꯈꯣꯏꯅ ꯑꯃꯨꯛ ꯑꯗꯨꯝ ꯄꯣꯊꯥꯁꯟꯕꯤ ꯐꯨꯜꯗ ꯅꯣꯡꯃꯅꯤꯃ ꯑꯗꯨꯝ ꯂꯦꯞꯇꯕꯤ ꯄꯣꯊꯥꯕ ꯃꯈꯟ ꯃꯈꯜ ꯇꯧꯁꯟꯕꯤ ꯑꯩꯈꯣꯏꯅ ꯍꯧꯖꯤꯛꯀꯥꯟ ꯑꯉꯥꯡꯈꯩꯁꯤꯅ ꯑꯃꯨꯛ ꯇꯧꯔꯤꯁꯤꯅ ꯀꯥꯏ
ꯑꯩꯅꯒꯤ ꯑꯍꯟꯈꯩꯁꯤꯅ ꯑꯃꯨꯛ ꯇꯧꯔꯝꯃꯤꯁꯤꯅ ꯏꯁꯥ ꯄꯍꯜꯂꯒ ꯄꯣꯊꯥꯕꯤꯅꯤꯅ ꯑꯩꯈꯣꯏꯅ ꯑꯃꯨꯛꯖꯤꯛ ꯏꯁꯥꯁꯦ ꯋꯥꯍꯜꯂ ꯄꯣꯊꯥꯕꯤꯅꯦ ꯑꯃꯨꯛ ꯇꯧꯔꯤꯁꯦ
ꯎꯝ ꯑꯄꯝꯕ ꯉꯥꯛꯇ ꯍꯥꯏꯇꯥꯔꯦ ꯅꯍꯥꯟꯒꯤꯦ ꯇꯨꯖꯤꯟꯂ ꯍꯩꯇꯕ ꯊꯛ ꯑꯃ ꯇꯧꯔꯒ ꯁꯨꯝ ꯅꯨꯡꯉꯥꯏꯖꯕꯤꯗꯣ
ꯑꯧ ꯑꯩꯨꯏꯅ ꯊꯕꯛꯁꯦ ꯁꯨꯡꯁꯨ ꯁꯨꯅꯤꯡꯗꯦ ꯍꯪꯉꯅ ꯊꯕꯛ ꯁꯣꯟꯅꯤꯡꯉꯦ ꯀꯃꯥꯏꯅ ꯇꯧꯕꯅꯣ ꯍꯪ ꯌꯥꯔꯤ ꯀꯩ ꯊꯕꯛꯁꯦ ꯁꯨꯖꯔꯔꯣꯏꯒꯦ ꯀꯣꯏ
ꯑꯧ ꯃꯣꯏꯅ ꯊꯕꯛꯁꯤꯗ ꯑꯗꯨꯝ ꯃꯣꯏꯅ ꯊꯕꯛ ꯑꯝꯇ ꯇꯧꯍꯧ꯭ꯔꯗꯤ ꯑꯗꯨꯑꯣꯏꯗꯤ ꯃꯣꯏ ꯑꯩꯈꯣꯏꯗ ꯌꯥꯝ ꯁꯥꯎꯅꯤꯡꯉꯤꯁꯦ
ꯃꯥꯅꯦ ꯃꯥꯅꯦ ꯑꯗꯨꯕꯨꯗꯤ ꯊꯕꯛ ꯆꯤꯜꯂꯀꯥꯟꯗ ꯂꯦꯝꯅ ꯂꯩꯕ ꯃꯤꯁꯦ ꯎꯕꯗ ꯑꯃ ꯈꯪꯗꯦ ꯏ ꯄ꯭ꯔꯣꯛ ꯄ꯭ꯔꯣꯛ ꯄ꯭ꯔꯣꯛ ꯌꯥꯝ ꯅꯨꯡꯁꯤꯗꯕꯗꯣ ꯃꯔꯝ ꯂꯩꯇꯅ ꯑꯃ ꯀꯃꯥꯏꯅ ꯇꯧꯕꯅꯦ
ꯁꯣꯔ ꯍꯣꯟꯕꯨ ꯑꯩ ꯁꯥꯎꯅꯤꯡꯕꯗꯣ
ꯑꯧ ꯑꯧ ꯑꯣꯧ ꯋꯥꯕꯒ ꯋꯥꯔꯗꯤ ꯃꯤꯁꯦ ꯁꯥꯎꯅꯤꯡꯉꯤꯗꯅ ꯃꯁꯥꯅꯁꯨ ꯁꯥꯎꯅꯤꯡꯕꯅꯦꯕ ꯃꯤꯁꯦ ꯊꯕꯛ ꯁ ꯁ ꯁꯨ ꯍꯟꯗꯅ ꯅꯨꯡꯉꯥꯏꯔ ꯑꯗꯨꯝ ꯊꯝꯃꯁꯨ ꯆꯥꯎꯥꯎ ꯁꯥꯎꯔꯣꯏ ꯋꯥꯍꯜꯂꯣ ꯃꯤꯁꯦ ꯑꯗꯨꯝ ꯏꯁꯧ ꯂꯥꯡꯕ ꯑꯣꯏꯔ ꯑꯗꯨꯝ ꯑꯩꯈꯣꯏꯗꯣ ꯍꯧꯖꯤꯛ ꯏꯁꯧ ꯂꯥꯡꯗ꯭ꯔꯦ ꯏꯪꯉꯒ ꯂꯩꯔꯦ
ꯋꯥꯗ꯭ꯔꯃꯤꯅꯦ
ꯑꯧ ꯃꯥꯅꯦ ꯐꯖꯕꯤ ꯂꯣꯗꯅ ꯏꯪꯉꯒ ꯂꯩꯕ
ꯑꯥꯎ ꯋꯥꯗ ꯚꯥꯏꯗꯁꯨꯨꯅꯤꯡꯇ ꯃꯥꯂꯌꯦ ꯑꯥꯎ ꯇꯧꯅꯤꯡꯗꯕ ꯃꯥꯟꯕꯗꯣ
ꯃꯥꯅꯦ ꯃꯥꯅꯦ
ꯇꯧꯗꯤ ꯇꯧꯅꯤꯡꯉꯤꯅꯦꯒ ꯍꯥꯏꯁꯤꯜꯂꯨꯅꯦ
ꯃꯥꯅꯦ ꯇꯧꯗꯤ ꯇꯧꯅꯤꯡꯉꯤꯅꯦ ꯎꯄꯥꯏ ꯂꯩꯇꯕ ꯏꯁꯥꯁꯦ ꯉꯝꯗ
ꯑ ꯅ
ꯌꯥꯗꯦꯕ ꯁꯣꯜꯂꯦꯕ ꯏꯁꯥꯁꯦ ꯀꯥꯏ
ꯎ
ꯁꯨꯝꯕ ꯋꯥꯊꯤ ꯑꯣꯏꯔ ꯉꯥꯡꯕꯗ ꯀꯣꯛ ꯊꯥꯗꯩꯛꯔꯤꯁꯦ ꯂꯥꯏꯔꯤꯛ ꯂꯥꯏꯁꯨꯗ ꯊꯥꯗꯔꯒ ꯃꯤ ꯑꯣꯏꯔꯗꯕ
ꯑꯗꯨ ꯉꯥꯛꯇꯅꯤ ꯀꯩꯅꯣ ꯍꯥꯏꯗꯤ ꯑꯩꯈꯣꯏꯅ ꯃꯥꯡꯍꯟꯕ ꯑꯃꯗ ꯊꯥꯗꯔꯤꯕ ꯃꯇꯝꯗꯨꯅ ꯀꯥꯟꯅꯕ꯭ꯔ ꯑꯃ ꯇꯧꯔꯝꯃꯗꯤ ꯑꯣꯏꯗꯧ ꯌꯥꯗꯧ ꯉꯥꯛꯇꯅꯦꯕ ꯃꯥꯡꯟꯕꯗ ꯑꯣꯏꯅ ꯂꯣꯏꯅ ꯊꯥꯗꯈꯤꯕꯗꯣ
ꯍꯣꯏ ꯃꯥꯅꯦꯅ ꯀꯣꯛꯁꯦ ꯉꯁꯥꯏꯅ ꯈꯟꯕ ꯊꯕꯛ ꯑꯣꯏꯅ ꯇꯧꯗꯕ ꯑꯃ ꯃꯣꯇꯤꯚꯦꯇꯦꯠ ꯑꯣꯏꯔ ꯂꯩꯔꯒ ꯑꯃꯨꯛ ꯊꯕꯛ ꯇꯧꯗꯕꯗꯣ
ꯑꯥ ꯃꯣꯇꯤꯚꯦꯁꯟꯗꯤ ꯌꯥꯎꯔ ꯗ꯭ꯔꯥꯏꯕꯇꯤ ꯌꯥꯎꯗꯕꯗꯣ
ꯑꯥꯎ ꯑꯍꯤꯡ ꯃꯣꯇꯤꯕ ꯃꯣꯇꯚꯦꯁꯟ ꯃꯣꯇꯤꯚꯦꯁꯟ ꯃꯌꯥꯝ ꯂꯩ ꯃꯣꯇꯤꯚꯦꯁꯟꯅ ꯌꯣꯝꯃꯒ ꯇꯨꯝꯃꯒ ꯐꯩꯖꯨꯞ ꯀꯩꯁꯨ ꯁꯨꯞꯄꯔꯣꯏ ꯍꯥꯏ ꯃꯣꯇꯤꯚꯦꯁꯟ ꯌꯣꯝ ꯃꯒ ꯇꯨꯝꯃꯥꯕꯅꯤꯅꯥ ꯁꯒꯠꯂꯦ ꯀꯥꯏ
ꯎꯝ ꯑ ꯑꯗꯨ ꯇꯣꯡꯉꯜꯂ ꯀꯥꯎꯕ
ꯑꯣ ꯉꯔꯥꯡꯅ ꯉꯔꯥꯡꯒꯤ ꯋꯥꯔꯤ ꯀꯥꯏꯅ ꯍꯧꯈ꯭ꯔꯗꯤ ꯍꯧꯈ꯭ꯔꯦ ꯍꯩꯖꯤꯟꯒꯗꯕꯅꯦ ꯍꯧꯕ꯭ꯔꯗꯤ ꯍꯧꯈ꯭ꯔꯦ ꯍꯥꯏꯅ
ꯑꯥꯎ ꯑꯗꯣ ꯑꯍꯤꯡꯗꯀꯁꯦ ꯍꯧꯖꯤꯛ ꯏꯁꯀꯣꯜ ꯇꯧꯕ ꯀꯥꯟꯗ ꯁꯨꯝ ꯒ꯭ꯌꯥꯟꯒ ꯇꯥꯔꯛꯄꯗꯣ ꯑꯩꯁꯨ ꯁꯥꯏꯅꯁꯨꯝ ꯂꯩꯔꯦ ꯀꯥꯟꯅꯔꯔꯣꯏ ꯀꯩꯅꯣꯝꯗꯤ ꯇꯧꯁꯤꯟꯕꯅꯗꯤ ꯐꯩ ꯁꯤ ꯍꯣꯠꯅꯔꯒ ꯁꯤ ꯇꯧꯕ
ꯁꯤꯃꯥ ꯌꯦꯡꯉꯒ ꯑꯃ ꯁꯤꯃ ꯃꯝꯈꯤꯕ ꯀꯥꯟꯗ ꯏꯁꯀ꯭ꯔꯤꯟꯗꯒ ꯏꯁꯥꯁꯦ ꯏꯊꯤ ꯊꯤꯅ ꯎꯕꯗꯣ
ꯑꯣ
ꯑꯗꯨꯝ ꯀꯥꯟꯗ ꯌꯥꯝꯅ ꯈꯟꯕ ꯑꯃꯨꯛ ꯑꯃꯨꯛ ꯈꯟꯕꯅꯦ ꯏꯁꯀ꯭ꯔꯤꯟꯁꯦ ꯑꯃꯨꯛ ꯃꯝꯈꯤꯕ ꯖꯒꯥꯗ ꯈꯔ ꯃꯝꯕ ꯃꯇꯥꯡꯗ ꯏꯁꯥꯁꯦ ꯎꯖꯕ ꯌꯥꯎꯋꯦꯗꯅ
ꯑꯥ
ꯁꯛꯀ ꯏꯃꯟꯃꯜꯂ ꯎꯕꯗꯣ ꯔꯥꯖꯥꯅꯤ ꯂꯥꯏꯄꯁꯤꯗ ꯇꯧꯔꯤꯁꯦ
ꯎꯝ ꯃꯤꯠꯇ ꯁꯦꯡ ꯁꯦꯡ ꯂꯥꯎꯔꯒ ꯎꯔꯦ ꯍꯧꯖꯤꯛ ꯌꯥꯝ ꯇꯣꯏꯅ ꯊꯣꯛꯄ ꯍꯥꯏꯇꯥꯔꯦ
ꯑꯧ ꯅꯤꯡꯁꯤꯡꯉꯨꯕꯗ ꯑꯁ ꯈꯪꯗ꯭ꯔꯦꯕ ꯒ꯭ꯌꯥꯟ ꯇꯥꯗ꯭ꯔꯦ ꯀ ꯍꯥꯏꯗꯕꯗꯣ
ꯑꯥꯎ
ꯔꯤꯂꯦꯠ ꯇꯧꯁꯟꯕ ꯉꯝꯕꯗꯣ ꯊꯣꯛ ꯂꯥꯎꯅ
ꯑꯥ ꯇꯧꯁꯨ ꯇꯧꯔꯤꯕꯅꯦ ꯍꯥꯏꯗꯤ ꯑꯗꯨ ꯀꯥꯟꯗ ꯏꯁꯥ ꯎꯖꯔꯀꯥꯟꯗ ꯍꯧꯖꯤꯛꯀꯤ ꯎꯕ꯭ꯔꯤꯗꯣꯀꯣ ꯀꯝꯄꯤꯌꯔ ꯇꯧꯔꯒ ꯑꯩꯅ ꯇꯧꯔꯤꯁꯤ ꯆꯨꯝꯃꯤꯄꯥ ꯀꯥꯏ ꯇꯧꯔ ꯈꯟꯖꯔ ꯍꯥꯏꯕꯣ
ꯑꯣꯟꯗꯤ ꯑꯣꯟꯅꯤꯡꯕ ꯉꯝꯗꯤ ꯉꯝꯗꯕꯗꯣ ꯈꯟꯕꯨ ꯈꯜꯂꯗꯤ ꯇꯧꯔꯗꯝꯕꯅꯤ ꯅꯣꯡꯃ ꯈꯟꯕꯗꯤ ꯂꯦꯞꯀꯅꯣ ꯎꯝ ꯈꯟꯕꯗ ꯂꯦꯞꯀꯅꯨ ꯈꯟꯕ ꯈꯜꯂꯗꯤ ꯑꯗꯨꯝ ꯇꯧꯔꯗꯕꯅꯤ ꯅꯣꯡꯃꯗꯤ ꯋꯥꯈꯜ ꯈꯟꯕꯁꯤꯅꯤ ꯃꯔꯨꯗꯤ ꯇꯧꯗ ꯁꯨꯛꯇꯧ ꯇꯧꯗ꯭ꯔ ꯂꯣꯏꯔꯁꯤ
ꯑꯦ ꯈꯟꯕꯨ ꯈꯜꯂꯗꯤ ꯃꯤꯅ ꯍꯥꯏꯗꯣ ꯑꯦꯁ ꯋꯥꯍꯩꯗꯨꯅ ꯄꯦꯟꯖꯔꯦꯒ ꯍꯥꯏꯗꯨꯅꯣ
ꯑꯣ ꯑꯩꯈꯣꯏꯁꯨ ꯑꯩꯈꯣꯏꯁꯨ ꯀꯃꯥꯏꯅ ꯄꯦꯟꯖꯔꯁꯅꯤ ꯈꯜꯂꯤꯗꯨꯅ ꯄꯦꯟꯖꯔꯦꯅ ꯕ꯭ꯔꯦꯟꯅ ꯍꯥꯏꯔꯝꯒꯅꯤ
ꯑꯥ ꯇꯧꯁꯔꯁꯤꯅꯤ ꯃꯣꯏ ꯃꯣꯏ ꯊꯣꯛꯄ
ꯑ ꯃꯤꯠꯅ ꯁꯨꯝ ꯃꯨꯟꯅ ꯌꯦꯡꯉ ꯊꯕꯛꯁꯦ ꯂꯣꯏꯁꯤꯜꯂꯛꯑꯗꯤ ꯐꯗꯧꯅꯤ
ꯎꯝ
ꯃꯩꯒꯁꯦ ꯃꯨꯠꯊꯠꯅꯤꯡꯉꯀꯥꯟꯗ ꯃꯩꯒ ꯁꯨꯝ ꯃꯨꯟꯅ ꯌꯦꯡꯕ ꯑꯗꯨ ꯃꯇꯣꯝꯇꯒ ꯃꯨꯠꯈꯤꯕ ꯉꯥꯏꯗꯧꯅꯤ
ꯑꯗꯣ ꯄꯩꯁꯥ ꯈꯁꯦ ꯑꯁ ꯑꯩ ꯁꯤ ꯄꯥꯝꯃꯦ ꯍꯥꯏꯔꯒꯥꯟ ꯃꯤꯠꯇ ꯎꯏꯁꯤꯜꯂ ꯊꯣꯛꯍꯟꯕꯗꯣ
ꯑꯣ ꯑꯗꯨ ꯄꯩꯁꯥꯗꯤ ꯌꯦꯡꯗ꯭ꯔꯗꯤ ꯌꯥꯔꯣꯏꯌꯦ ꯑꯗꯨꯗꯣ
ꯎ ꯄꯣꯠꯇꯨꯗ ꯌꯦꯡꯉꯀꯥꯟꯗ ꯇꯧꯔꯛꯇꯣꯏꯅꯤꯅ ꯐꯔꯦ ꯐꯔꯦ ꯌꯥꯝ ꯅꯨꯡꯉꯥꯏꯔꯦ ꯊꯝꯃꯒꯦ
ꯊꯝꯃꯣ ꯇꯝꯃꯣ ꯑꯩ ꯍꯥꯏ ꯉꯃꯗ ꯂꯩ